ꯍꯜꯂꯣ
ꯑꯥ ꯇꯥꯔꯕ꯭ꯔꯣ
ꯍꯜꯂꯣ
ꯑꯣ ꯇꯥꯏꯌꯦ ꯅꯪ ꯇꯥꯗ꯭ꯔꯤꯕ꯭ꯔꯣ
ꯇꯥꯕ꯭ꯔꯣ
ꯍꯣꯏ ꯇꯥꯏꯌꯦ ꯇꯥꯏꯌꯦ ꯆꯥꯛ ꯊꯣꯡꯕ ꯍꯧꯗ꯭ꯔꯤ ꯆꯥꯛ ꯊꯣꯡꯕ ꯍꯧꯗ꯭ꯔꯤꯕ꯭ꯔꯣ ꯍꯜꯂꯣ
ꯇꯥꯗꯕ
ꯑꯣ ꯅꯪꯒꯤꯗ ꯑꯣꯏꯔꯝꯅꯤ ꯑꯩꯒꯤꯗꯗꯤ ꯀ꯭ꯔꯤꯁ ꯇꯧꯗꯦ ꯐꯖꯅ ꯇꯥ ꯑꯥ ꯐꯖꯅ ꯇꯥꯏ ꯅꯪꯒꯤ ꯃꯈꯣꯟ
ꯑꯩꯒꯤ ꯃꯈꯣꯟꯗꯤ ꯐꯖꯅ ꯇꯥꯕ꯭ꯔꯥ ꯅꯪ
ꯍꯣꯏ ꯗꯇꯌꯦ ꯐꯖꯅ ꯅꯣꯡ ꯆꯨꯕ꯭ꯔꯣ ꯅꯣꯏ ꯅꯣꯏꯔꯣꯝꯗ ꯅꯣꯡ ꯆꯨꯕ꯭ꯔꯥ ꯅꯣꯡ ꯆꯨꯕ꯭ꯔꯥ ꯍꯥꯏꯕ
ꯅꯣꯡꯁꯨ ꯆꯨꯗꯦ
ꯑꯣ ꯑꯗꯨꯗꯤ ꯀꯔꯤꯒꯤ ꯑꯣꯏꯖꯥꯠꯂꯒꯣ
ꯅꯣꯡꯁꯨ ꯆꯨꯗꯦ ꯂꯥꯏꯁꯨ ꯂꯥꯛꯑꯦ ꯀꯃꯥꯏꯅ ꯇꯧꯕ꯭ꯔꯥ ꯈꯪꯗꯦꯅꯦ
ꯗꯥꯎ ꯐꯠꯇꯦ ꯍꯦ ꯐꯥꯍꯟꯕꯤꯔꯣꯍꯦ ꯅꯣꯢ ꯋꯥꯜ ꯀꯞ ꯌꯦꯡꯗ꯭ꯔꯣ